ꯍꯜꯂ‌ꯣ
ꯑꯣ ꯍꯜꯂꯣ
ꯇꯥꯕ꯭ꯔꯣ
ꯍꯜꯂꯣ
ꯇꯥꯕ꯭ꯔꯣ
ꯍꯜꯂꯣ
ꯑ ꯆ‌ꯦ ꯍꯜꯂꯣ
ꯑꯣ ꯑꯣ ꯇꯥꯏꯌ‌ꯦ ꯀꯣ
ꯍꯣꯏ ꯇꯥꯏꯌꯦ ꯇꯥꯏꯌꯦ
ꯑꯣ ꯑꯣ ꯉꯁꯥꯏ ꯉꯁꯥꯏꯗ‌ꯣ ꯑꯧꯅ ꯕꯣꯂꯨꯝꯗ ꯑꯦꯗꯖꯁ ꯇꯧꯕꯗ ꯁꯣꯏꯈꯔꯕ ꯃꯥꯜꯂꯦ ꯀꯔꯤ ꯇꯧꯔꯤꯅꯣ
ꯆꯥꯛ ꯆꯥꯔꯤꯌꯦ ꯅꯣꯏꯗꯤ ꯌꯦꯟ
ꯑꯁ ꯑꯩꯗꯤ ꯑꯌꯨꯛꯇ ꯌꯦꯟ ꯆꯥꯕꯗꯤ ꯄꯩꯁꯥ ꯄꯥꯏꯔꯦꯍꯦ
ꯉꯔꯥꯡ ꯅꯨꯡꯗꯥꯡ ꯏꯟꯁꯥꯡ ꯅꯤꯗ
ꯎꯝ ꯑꯩꯗꯤ ꯍꯧ ꯍꯧꯒꯠꯄꯗ ꯉꯥꯏꯔꯤ ꯍꯧꯒꯠꯄꯗ ꯉꯥꯏꯔꯤꯗ
ꯑꯣ ꯑꯥ ꯅꯨꯡꯉꯥꯏꯔꯤꯕ꯭ꯔꯣ
ꯅꯨꯡꯉꯥꯏꯌ‌ꯦ ꯅꯨꯡꯉꯥꯏꯔꯤ
ꯎꯝ
ꯀꯔꯤ ꯇꯧꯗꯣꯏꯅꯣ ꯉꯁꯤꯗꯤ
ꯌꯨꯝꯗ ꯑꯗꯨꯝ ꯂꯩꯒꯅꯤꯅ ꯅꯪꯗꯤ
ꯑ ꯑꯩꯁꯨ ꯈꯪꯗꯦꯅꯦ ꯑꯩꯗꯤ ꯍꯣꯁꯇꯦꯜ ꯂꯩꯕꯅꯤ ꯍꯣꯁꯇꯦꯜꯗ ꯂꯩꯗꯣꯢ ꯃꯥꯂꯦ
ꯑꯣ ꯀꯥꯅ ꯀꯥꯅ ꯂꯩ
ꯑ ꯑꯩꯒꯤ ꯏꯃꯥꯟꯅꯕ ꯈꯣꯏꯒ ꯂꯩꯌꯦꯗ
ꯅꯨꯡꯉꯥꯏꯔꯝꯅꯤꯅꯦ ꯑꯗꯨꯗꯤ
ꯑꯗꯨꯝ ꯅꯨꯡꯉꯥꯏ ꯅꯨꯡꯉꯥꯏꯌꯦ ꯍꯥꯏꯕ ꯇꯥꯔꯦꯗ ꯍꯣꯏ
ꯎꯝ
ꯅꯪ ꯅꯪꯗꯤ ꯏꯁꯇꯨꯗꯦꯟꯔꯣ ꯌꯨꯝ ꯄꯥꯟꯈ꯭ꯔꯕ꯭ꯔꯣ ꯀꯃꯥꯏꯅ ꯇꯧꯕ꯭ꯔꯣ
ꯏꯁꯇꯨꯗꯦꯟꯅ ꯀꯩꯅꯣ ꯌꯨꯝ ꯄꯥꯟꯈ꯭ꯔꯕ
ꯑꯁ ꯈꯪꯅꯥꯗ ꯅꯤꯅ ꯌꯨꯝꯁꯨ ꯌꯨꯝ ꯄꯥꯟꯈ꯭ꯔꯕꯥ ꯌꯨꯝ ꯀꯩꯅꯣ
ꯑꯁ ꯂꯩꯁꯥꯕꯤ ꯐꯥꯎ ꯇꯧꯕ ꯍꯧꯗ꯭ꯔꯤꯗ
ꯑꯣ ꯑꯗꯨꯗꯤ ꯏꯁꯇꯨꯗꯦꯟ ꯀꯣꯂꯦꯖ ꯀꯣꯂꯦꯖ ꯀꯥꯗꯕ꯭ꯔꯥ
ꯀ꯭ꯂꯥꯁ ꯇꯨꯋꯦꯜ ꯀꯥꯔ ꯂꯩꯌꯦ
ꯑꯣ ꯑꯁ ꯑꯗꯨꯗꯤ ꯑꯩꯅ ꯑꯩꯒꯤ ꯆꯍꯤꯒꯨꯝꯕ ꯃꯥꯟꯅꯔꯝꯒꯅꯤ ꯈꯜꯂꯒ ꯍꯥꯏꯕꯗꯤ ꯑꯣꯏꯗ꯭ꯔꯦꯅꯦ
ꯑꯥ ꯈꯣꯟꯖꯦꯜ ꯈꯛꯇ ꯆꯥꯎꯕꯅꯤꯅ ꯑꯉꯥꯡ ꯌꯥꯝ ꯑꯣꯏꯔꯤꯗ
ꯎꯝ ꯑꯗꯨꯗꯤ ꯑꯥ ꯌꯨꯝ ꯌꯨꯝ ꯌꯨꯝ ꯍꯥꯏꯗꯤ ꯁꯤ ꯂꯝꯄꯥꯛꯇ ꯅꯠꯇꯕ ꯆꯤꯡꯗ ꯂꯩꯕ ꯃꯥꯜꯂꯦꯅꯦ
ꯎꯝ ꯇꯝꯄꯥꯛꯇ ꯂꯩꯌꯦ
ꯎꯝ ꯀꯩꯅꯣ ꯑꯉꯥꯡꯗꯅ ꯑ ꯅꯣꯏ ꯌꯨꯝ ꯇꯄꯥꯛꯇ ꯂꯩꯌꯦꯕꯀꯣ
ꯍꯣꯢ ꯕꯥꯔꯥꯗ ꯂꯩꯕ
ꯑꯣ ꯑꯗꯨ ꯀ꯭ꯂꯥꯁ ꯀꯌꯥꯗ ꯅꯁꯥꯔꯤ ꯇꯝꯄꯥꯛꯇ ꯂꯩꯈ꯭ꯔꯕ꯭ꯔꯣ
ꯎꯝ ꯀ꯭ꯂꯥꯁ ꯑꯦꯂꯕꯦꯟ ꯗꯒꯤ
ꯑꯣ ꯑꯗꯨꯒꯤꯅꯤꯅꯦ ꯃꯤꯇꯩ ꯂꯣꯟ ꯌꯥꯝ ꯍꯩꯔꯤꯁꯦ
ꯑꯁ ꯃꯤꯇꯩ ꯂꯣꯟ ꯍꯩꯇꯦꯗ
ꯀꯥꯏ ꯁꯀꯨꯜꯗ ꯀꯥꯔꯤꯅꯣ
ꯏꯕꯣꯇꯣꯟ ꯁꯥꯅꯗ
ꯀꯩꯅꯣ ꯁꯥꯏꯟꯁꯔꯣ ꯑꯥꯔꯠꯁꯔꯣ
ꯁꯥꯏꯟꯁꯅꯦ
ꯎꯝ ꯅꯩꯌꯦꯍꯦ ꯑꯗꯨꯗꯤ ꯇꯨꯌꯦꯜꯞ ꯂꯣꯢꯔ ꯗꯤ ꯀꯔꯤ ꯂꯥꯏꯟ ꯆꯠꯀꯦ ꯀꯔꯤ ꯇꯝꯒꯦꯅ ꯈꯟꯕ ꯂꯩꯔꯤꯖꯥꯠꯅꯣ
ꯑꯁ ꯀ꯭ꯂꯥꯁ ꯇꯨꯋꯦꯜꯞ ꯂꯣꯏꯔꯗꯤ ꯊꯕꯛ ꯁꯨꯕ ꯌꯥꯕ ꯁꯨꯒꯅꯤꯗ ꯑꯩꯒꯤ ꯑꯁꯤ ꯇꯧꯅꯤꯡꯉꯤꯗꯤ ꯂꯩꯇꯦꯗ ꯂꯥꯁꯇ ꯗꯣꯛꯇꯔ ꯇꯧꯗꯣꯢ
ꯇꯧꯔꯣꯅꯦ
ꯎꯝ ꯅꯪꯗꯤ
ꯅꯥꯆꯤꯟ ꯅ ꯑꯩꯁꯨ ꯑꯗꯨꯝ ꯀꯣꯂꯦꯖ ꯀꯥꯕꯅꯤꯗ ꯁꯨꯝꯅ
ꯑꯣ ꯑꯣ
ꯅꯆꯤꯟ ꯅꯅꯥꯎ ꯀꯌꯥ ꯂꯩꯔꯤꯅꯣ
ꯇꯔꯨꯛ
ꯇꯔꯨꯛ ꯂꯤꯌꯦ ꯎꯝ ꯑꯩ ꯑꯩ ꯑꯍꯨꯝ ꯂꯩꯌꯦ ꯑꯩꯅ ꯑꯩꯈꯣꯏ ꯑꯇꫭꯝꯕ ꯑꫭꯏꯕ ꯀꯣ ꯑꯩꯈꯣꯏ ꯑꯍꯟ ꯑꯣꯏꯕ
ꯍ
ꯅꯪꯗꯤ
ꯑꯩꯅ ꯈꯨꯋꯥꯏ ꯑꯇꫭꯝꯕꯤ
ꯑ
ꯑꯩꯅ ꯃꯉꯥ ꯁꯨꯕꯀꯣ
ꯀꯌꯥ ꯑꯇꯣꯞꯄ ꯈꯩꯗꯤꯗꯨꯗꯤ ꯅꯣꯏ ꯌꯨꯝ ꯄꯥꯟꯈ꯭ꯔꯕ꯭ꯔꯣ
ꯑꯁ ꯌꯨꯝ ꯑꯃꯐꯥꯎ ꯄꯥꯟꯅꯗ꯭ꯔꯤꯅ ꯏꯆꯦ ꯃꯣꯏꯅꯤ
ꯎꯝ ꯄꯥꯅꯤꯡꯗꯕ ꯖꯠꯔꯤꯔꯥ ꯋꯥꯠꯂꯤꯕ ꯖꯠꯔꯣ
ꯄꯥꯅꯤꯡꯗꯕ ꯑꯣꯏꯔꯝꯅꯤ ꯄꯥꯅꯤꯡꯉꯗꯤ ꯅ ꯍꯥꯟꯅ ꯄꯥꯟꯈ꯭ꯔꯅꯤꯅꯦ
ꯎꯝ ꯑꯗꯨꯗꯤ ꯅꯨꯄꯥ ꯅꯨꯄꯥ ꯌꯥꯝ ꯂꯥꯛꯇꯦ ꯂꯥꯛꯂꯝꯝꯒꯅꯤꯅꯦ ꯃꯣꯏꯅ ꯄꯥꯅꯤꯡꯗꯕ ꯑꯣꯏꯔꯝꯒꯅꯤꯅ‌ꯦ
ꯄꯅꯤꯡꯗꯕ ꯍꯥꯏꯗ ꯃꯣꯏ ꯆꯍꯤꯗꯣ ꯊꯥꯔꯇꯤ ꯊꯥꯔꯇꯤꯋꯥꯜ ꯁꯨꯅꯗ꯭ꯔꯤꯕ ꯑꯗꯨꯒꯤ
ꯑꯥ ꯊꯥꯔꯇꯤ ꯊꯥꯔꯇꯤ ꯋꯥꯟ ꯁꯨꯅꯗꯔꯁꯨ ꯇ꯭ꯋꯦꯟꯇꯤ ꯁꯦꯚꯦꯟ ꯇ꯭ꯋꯦꯟꯇꯤ ꯑꯩꯠ ꯁꯨꯔꯗꯤ ꯆꯞ ꯆꯥꯔꯦ
ꯎꯝ ꯎꯝ ꯑꯩ ꯏꯆꯦ ꯍꯥꯟꯗꯤ ꯇꫭꯏꯟ ꯊꯥꯔꯇꯤ ꯁꯨꯔꯅꯤ ꯍꯟꯗꯛ ꯍꯌꯦꯡ ꯅꯠꯇꯦ ꯅꯦꯠꯁ ꯏꯌꯥꯔ ꯀꯣ
ꯑꯗꯨꯗꯤ ꯃꯥꯗꯤ ꯀꯨꯏꯔꯔꯣꯏ ꯌꯨꯝ ꯄꯥꯡꯈꯔꯅꯤ
ꯎꯝ ꯃꯥꯗꯤ ꯄꯥꯜꯂ ꯂꫭꯏꯗ
ꯑꯥ ꯅꯨꯄꯥ ꯈꯪꯅꯕꯁꯨ ꯂꯩꯇꯕ꯭ꯔꯣ ꯑꯃ
ꯐꯣꯟ ꯐꯥꯎ ꯄꯥꯏꯗ‌ꯦ ꯀꯩꯅꯣ
ꯑꯁ ꯑꯗꯨꯗꯤ ꯄꯨꯔꯥ ꯑꯜꯐꯥꯅꯤꯅꯦ
ꯎꯝ ꯅꯪꯅ ꯈꯋꯥꯏꯗꯩ
ꯐꯣꯟ ꯐꯥꯎ ꯍꯣꯏ
ꯎꯝ ꯑꯍꯥꯟꯁꯦ ꯅꯨꯡꯉꯥꯏꯕ꯭ꯔꯣ
ꯑꯁ ꯅꯨꯡꯉꯥꯏꯇꯦꯗ ꯋꯥ ꯋꯥ ꯑꯗꯨꯝ ꯅꯨꯡꯉꯥꯏꯕ ꯃ ꯌꯥꯝ ꯂꯩꯀꯣ
ꯍ
ꯑꯗꯨꯝ ꯋꯥꯕ ꯃꯇꯦꯡꯁꯨ ꯌꯥꯝꯅꯩꯌꯦ ꯔꯦꯁꯄꯣꯟꯁꯤꯕꯤꯂꯤꯇꯤ ꯔꯦꯁꯄꫭꯟꯁꯤ ꯌꯥꯝ ꯂꯩꯌꯦꯗ
ꯍꯣꯏ ꯃꯤ ꯍꯥꯏꯕꯗꯤ ꯅꯨꯡꯉꯥꯏꯕꯁꯨ ꯊꯦꯡꯅꯩ ꯋꯥꯕꯁꯨ ꯊꯦꯡꯅꯕꯅꯦ
ꯑꯥ ꯑꯗꯨꯝ ꯅꯨꯡꯉꯥꯏꯇꯦ ꯍꯥꯏꯕꯁꯨ ꯌꯥꯗꯦ ꯑꯗꯨꯝ ꯑꯥ ꯅꯨꯡꯉꯥꯏ ꯍꯥꯏꯁꯨ ꯌꯥꯗꯦꯉꯥꯏ
ꯎꯝ
ꯑꯍꯟ ꯀꯩꯅꯣ ꯁꯤꯕꯂꯤꯡꯁꯇ ꯑꯍꯟ ꯌꯥꯝ ꯂꯩꯕꯗꯤ ꯋꯥꯕ꯭ꯔꯣ ꯀꯃꯥꯏꯅ ꯇ ꯇꯧꯕ꯭ꯔꯣ ꯌꯥꯝ ꯌꯥꯝ ꯏꯁꯇ꯭ꯔꯤꯛ ꯑꯣꯏꯕ꯭ꯔꯥ ꯅꯣꯏꯒꯤ ꯅꯆꯦ ꯅꯪꯒꯤ ꯕꯔꯗꯔ
ꯏꯆ‌ꯦꯁ‌ꯦ ꯏꯁꯇ꯭ꯔꯤꯛ ꯇꯧ ꯌꯥꯝ ꯇꯧꯕꯗꯤ ꯂꯩꯇꯦꯗ ꯑꯗꯨꯝ ꯇꯧꯗꯤ ꯇꯧꯋꯦ ꯏꯆ‌ꯦ ꯥꯃꯗꯤ ꯀꫭ
ꯎꯝ ꯎꯝ ꯑꯗꯨ ꯎꯝ ꯑꯣꯏꯗꯦꯗ ꯑꯩꯗꯤ
ꯍ
ꯑꫭꯏꯗ‌ꯦꯗ ꯀꯃꯥꯏꯅ ꯀꯃꯥꯏꯅ ꯏꯁꯇ꯭ꯔꯤꯛ ꯑꯣꯏꯕ꯭ꯔꯥ ꯍꯥꯏꯗꯤ ꯂꯥꯏꯔꯤꯛꯀꯤ ꯃꯇꯥꯡꯗꯔ ꯏꯄꯥ ꯀꯣꯏꯅꯕꯝ ꯃ ꯑꯣꯟꯗꯔ
ꯂꯣꯏꯅꯃꯛꯇꯅꯦ ꯍꯥꯏꯕꯗꯤ ꯃꯤ ꯍꯥꯏꯕꯗꯤ ꯑꯩꯈꯣꯏꯁꯨ ꯑꯗꯨꯝ ꯎꯝ ꯀꯣꯏꯕ ꯆꯠꯄ ꯑꯗꯨꯒꯨꯝꯕꯁꯨ ꯆꯠꯅꯤꯡꯕ ꯌꯥꯎꯋꯦꯗꯅ
ꯎꯝ
ꯑꯩꯈꯣꯏꯁꯦ ꯃꯗꯤ ꯆꯠꯀꯅꯨꯗꯤ ꯍꯥꯏꯗꯦ ꯑꯗꯨꯕꯨ ꯎꯝ ꯃꯥ ꯃꯅꯥꯛꯇꯗꯤꯀꯣ
ꯎꯝ
ꯆꯥꯟꯃꯟꯈ꯭ꯔꯦ ꯑꯗꯨꯝ ꯁꯥꯎꯋꯦ
ꯑꯣ ꯎ ꯎ ꯏꯗ ꯍꯥꯏꯗꯤ ꯍꯥꯏꯒꯗꯅꯤꯗ
ꯎ
ꯌꯥꯝ ꯆꯠꯄꯒꯤꯔ ꯅꯪꯁꯦ
ꯑ ꯌꯥꯔ ꯆꯠꯇꯦꯗ ꯑꯗꯨꯗ
ꯎꯝ
ꯑꯩꯈꯣꯏꯁꯨ ꯀꯣ ꯏꯃꯥꯟꯕꯤ ꯃꯣꯏ ꯑꯗꯨꯝ ꯇꯤꯟ ꯑꯃꯒꯤ ꯑꯗꯨꯝ ꯆꯕꯅꯤꯅ
ꯎꯝ
ꯁ꯭ꯀꯨꯜꯒꯨꯝꯕ ꯆꯠꯇ꯭ꯔꯗꯤ ꯑꯗꯨꯝ ꯁꯥꯎꯋꯦ
ꯑ ꯅꯨꯄꯥ ꯅꯨꯄꯥ ꯍꯥꯟꯅꯗꯤ ꯀꯣꯏꯅꯕ꯭ꯔꯥ
ꯑꯩꯔꯣ
ꯎꯝ
ꯅꯨꯄꯥ ꯍꯥꯟꯅꯗꯤ ꯀꯣꯏꯅꯕ꯭ꯔꯣ ꯍꯥꯏꯔꯣ
ꯍꯣꯏ
ꯑ ꯑꯩꯒꯤ ꯄꯨꯟꯁꯤꯗ ꯅꯨꯄꯥ ꯑꯃꯐꯥꯎ ꯀꯣꯏꯅꯗ꯭ꯔꯤꯗ ꯍꯧꯖꯤꯛꯐꯥꯎ
ꯂꯣꯏꯅ ꯅꯤꯡꯗꯕꯒꯤꯔ ꯀꯔꯤꯔꯥ
ꯑꯁ
ꯅꯨꯄꯥꯅ ꯂꯥꯛꯇꯕꯩꯔꯣ ꯅꯪꯅꯄꯥꯝꯕ ꯂꯥꯛꯇꯕꯩꯔꯣ
ꯑꯗꯨꯝ ꯀꯩ ꯍꯥꯏꯔ ꯅꯨꯄꯥꯁꯨ ꯑꯗꯨꯝ ꯍꯥꯏꯔꯗꯤ ꯍꯥꯏꯔꯛꯑꯦ ꯑꯗꯨꯕꯨ ꯀꯣꯏꯅꯅꯤꯡꯗꯕꯕꯨꯣ
ꯎꯝ ꯑꯗꯨꯗꯤ ꯂꯥꯏꯔꯤꯛꯅ ꯍꯥꯟꯅ ꯄ꯭ꯔꯥꯏꯌꯣꯔꯤꯇꯤꯁ ꯄꯤꯈ꯭ꯔꯦꯅꯦ
ꯑꯁ ꯑꯗꯨꯒꯤ ꯅꯠꯇꯦꯗ ꯉꯥꯏꯔꯤꯛꯁꯨ ꯌꯥꯝ ꯍꯩꯔ ꯑꯗ ꯑꯩꯈꯣꯏꯗꯤ
ꯑꯗꯨ ꯀꯔꯝ ꯀꯥꯟꯗꯅ ꯀꯣꯏꯅꯅꯤ ꯈꯜꯂꯦ
ꯂꯥꯁꯇ ꯌꯥꯎ ꯂꯣꯏꯔ ꯀꯣꯏꯅꯥꯅꯤ
ꯎꯝ ꯑꯗꯨꯗꯤ ꯅꯦꯛꯁ ꯏꯌꯥꯔꯗꯤ ꯂꯩꯔꯅꯤꯅꯦ
ꯍꯣꯏ ꯍꯌꯦꯡ ꯍꯆꯤ ꯈꯛꯇ ꯉꯥꯏꯔꯦ ꯌꯥꯝ ꯅꯣꯛꯅꯤꯡꯉꯤꯍꯦ
ꯑꯗꯨꯗꯗꯤ ꯀꯣꯏꯅꯗ꯭ꯔꯁꯨ ꯑꯗꯨꯝ ꯂꯤꯁꯇ ꯋꯦꯇꯤꯡ ꯂꯤꯁꯇ ꯑꯗꯨꯝ ꯊꯝꯕꯗꯤ ꯂꯩꯗꯤ ꯂꯩ ꯂꯩꯕꯖꯥꯠꯅꯤꯅꯦ
ꯎ ꯍꯥꯏꯗꯤ ꯃꯤ ꯅꯨꯄꯤ ꯑꯃ ꯑꯣꯏꯔꯗꯤ ꯑꯗꯨꯝ ꯅꯣꯡꯃ ꯅꯗ ꯅꯣꯡꯃꯗꯤ ꯑꯗꯨꯝ ꯂꯩꯗꯅ ꯎ ꯀꯣꯏꯅꯕꯃ ꯊꯥꯟꯁꯨ ꯑꯗꯨꯝ ꯍꯥꯏꯗꯅ ꯑꯩꯈꯣꯏꯅ ꯀ꯭ꯂꯥꯁ ꯇꯨꯌꯦꯦꯜꯕꯗꯤ ꯐꯥꯎꯗꯦ ꯅꯨꯄꯥ ꯀꯣꯏꯅꯤꯡꯗꯕꯀꯣ ꯑꯗꯨ ꯑꯗꯨ
ꯑ ꯑꯗꯨꯗ ꯎꯝ ꯅꯨꯄꯥ ꯑꯍꯥꯟ ꯄꯥꯝꯕ꯭ꯔꯣ ꯆꯍꯤ ꯃꯅꯥ ꯄꯥꯝꯕ꯭ꯔꯣ ꯑꯉꯥꯡ ꯄꯥꯝꯕ꯭ꯔꯣ
ꯎꯝ ꯑꯩꯗꯤꯀꯣ ꯑꯩꯒꯤ ꯆꯍꯤ ꯃꯇꯥꯡꯗ ꯍꯥꯏꯔꯅꯦ ꯑꯍꯥꯟꯕ ꯄꯥꯝꯅꯦ ꯑꯍꯥꯟ ꯍꯥꯏꯕꯁ ꯆꯍꯤꯁꯦ ꯎꯝ ꯑꯩ ꯑꯩ ꯅꯥꯏꯟꯇꯤꯟꯅꯦꯕ
ꯎꯝ
ꯑꯩꯒꯤ ꯑꯩꯒꯤ ꯑꯩꯒꯤꯗꯃꯛꯇꯤ ꯇ꯭ꯋꯦꯟꯇꯤ ꯇꯨ ꯇ꯭ꯋꯦꯟꯇꯤ ꯊ꯭ꯔꯤ ꯇ꯭ꯋꯦꯟꯇꯤ ꯐꯣꯔ ꯁꯤꯒꯨꯝꯕ ꯄꯝꯃꯦ ꯇ꯭ꯋꯦꯟꯇꯤ ꯐꯥꯏꯚ ꯇꯋꯦꯟꯇꯤ ꯊꯔꯤꯗꯤ ꯈꯔ ꯑꯍꯥꯟ ꯑꯣꯏꯈ꯭ꯔꯦꯕ
ꯎꯝ ꯑꯩꯒꯤ ꯐ꯭ꯔꯦꯟ ꯈꯔꯗꯤ ꯑꯉꯥꯡ ꯄꯥꯝꯕꯁꯨ ꯂꯩꯌꯦꯕ ꯃꯣꯏꯗꯅ ꯆꯍꯤ ꯑꯃ ꯑꯅꯤ ꯑꯉꯥꯡ ꯑꯁꯤꯒꯨꯝꯕ ꯂꯩꯕ꯭ꯔꯥ ꯅꯣꯏ ꯐ꯭ꯔꯦꯟꯗꯁꯨ
ꯎꯝ ꯃꯣꯏꯗꯒꯤ ꯑꯉꯥꯡꯖꯨ ꯄꯥꯝꯃꯦ ꯃꯣꯏꯗꯒꯤ ꯑꯍꯟꯖꯨ ꯄꯥꯝꯕꯁꯨ ꯌꯥꯎꯋꯦꯀꯣ ꯑꯩꯗꯤ ꯑꯍꯟ ꯄꯥꯝꯃꯦ
ꯎꯝ ꯀꯩꯒꯤꯔꯥ ꯑꯍꯥꯟ ꯄꯥꯝꯕꯁꯦ
ꯗꯨꯝ ꯒꯌꯥꯟ ꯇꯌꯦꯗꯅ
ꯒ꯭ꯌꯥꯟ ꯇꯥꯗꯕꯁꯨ ꯌꯥꯝ ꯂꯩꯕꯅꯦꯗ
ꯍꯣꯏ ꯑꯗꯨꯝ ꯉꯥꯎꯁꯤꯟꯅꯕꯁꯨ ꯌꯥꯝ ꯂꯩꯌꯦ ꯑꯗꯨꯕꯨꯀꯣ ꯃꯤ ꯍꯥꯏꯕ ꯂꯣꯏꯅꯃꯛꯁꯦ ꯅꯨꯄꯥ ꯂꯣꯏꯅꯃꯛꯁꯦ ꯒ꯭ꯌꯥꯟ ꯇꯥꯗꯦ ꯍꯥꯏꯕ ꯅꯠꯇꯦꯕ
ꯎꯝ
ꯒ꯭ꯌꯥꯟ ꯇꯥꯕꯁ ꯒ꯭ꯌꯥꯟ ꯇꯥꯕꯁꯤꯡꯗꯣ ꯑꯗꯨꯝ ꯄꯥꯝꯃꯦ ꯍꯥꯏꯕ
ꯎꯝ ꯑꯗꯨ ꯁꯛ ꯐꯖꯕ ꯄꯥꯝꯕ꯭ꯔꯣ ꯒꯌꯟ ꯇꯥꯕ ꯄꯥꯝꯕ꯭ꯔꯣ
ꯑꯦ ꯁꯛ ꯐꯖꯕꯩ ꯊꯤꯕꯩ ꯌꯦꯡꯗꯦꯗ ꯑꯩꯈꯣꯏꯗꯤ ꯑꯗꯨꯝ
ꯌꯦꯡꯗꯦ ꯌꯦꯡꯗꯦ ꯍꯥꯏꯔꯒ ꯑꯗꯨꯝ ꯌꯦꯡꯕꯅꯦꯀꯣ ꯅꯨꯄꯤꯈꯣꯏꯁꯨ
ꯑꯗꯨꯗꯤ ꯑꯁꯦꯡꯕꯀꯣ ꯑꯩꯗꯤ ꯌꯦꯡꯗꯦ ꯎꯝ ꯑꯩꯒꯤꯗꯃꯛ
ꯑꯗꯨꯗꯤ ꯁꯛ ꯊꯤꯔꯁꯨꯨ ꯒꯌꯟ ꯇꯥꯔꯗꯤ ꯌꯥꯔꯦ
ꯁꯛ ꯊꯤꯕ ꯍꯥꯏꯕꯁꯨ ꯂꯩꯗꯅ ꯑꯗꯨꯝ ꯌꯥꯝ ꯊꯤꯃꯟꯕꯖꯨ ꯇꯜꯂꯦꯗꯅ ꯌꯥꯝꯅ ꯌꯥꯝꯅꯁꯨ ꯃꯨꯗꯕ ꯌꯥꯝꯅꯁꯨ ꯉꯧꯗꯕꯀꯣ ꯃꯥꯌꯥꯏꯗꯣ
ꯒꯤꯔꯣ ꯌꯥꯝ ꯉꯥꯎꯗꯕ ꯄꯥꯝꯃꯤꯁꯦ
ꯑꯗꯨꯝ ꯑꯩꯉꯣꯟ ꯑꯩꯒꯤꯗꯃꯛꯇ ꯑꯗꯨꯝ ꯄꯥꯝꯃꯅꯦ ꯈꯪꯗꯦ ꯀꯃꯥꯏꯟ ꯈꯪ ꯀꯔꯝꯃꯥꯏ ꯄꯥꯝꯕꯔꯣ ꯈꯪꯗꯦ
ꯑꯗꯨꯗꯤ ꯉꯥꯎꯃꯜꯂꯗꯤ ꯐꯖꯗꯕ꯭ꯔꯕ
ꯉꯧꯃꯜꯂꯗꯤꯀꯣ ꯍꯨꯃꯣ ꯇꯥꯕ ꯅꯨꯄꯥꯁꯤꯡꯁꯦ ꯑꯩꯒꯤꯗꯃꯛꯅꯦ ꯍꯥꯏꯕꯅꯤꯀꯣ
ꯎꯝ ꯃꯨꯃꯜꯂꯗꯤ
ꯃꯃꯜꯂꯁꯨ ꯄꯥꯝꯗꯦ ꯑꯗꯨꯝ ꯃꯌꯥꯏ ꯂꯩꯗꯕ ꯑꯩꯒꯨꯝꯕꯁꯦ
ꯎꯝ ꯑꯗꯨꯗꯤ ꯀꯔꯤ ꯅꯨꯄꯥꯗꯀꯣ ꯍꯣꯏ ꯄꯥꯝꯕ ꯄꯥꯔꯁꯅꯦꯂꯤꯇꯤ ꯑꯃ ꯍꯥꯏꯌꯣꯅꯦ
ꯅꯤꯁꯥ ꯆꯥꯗꯕ
ꯎꯝ ꯑꯇꯣꯞꯄꯗꯤ
ꯂꯣꯏꯅꯃꯛ ꯑꯗꯨꯝ ꯃꯤꯕꯨ ꯐꯕꯨ ꯐꯔꯗꯤ ꯌꯥꯔꯦꯗꯅ
ꯎꯝ
ꯏꯁꯣꯔꯕꯨ ꯌꯥꯝꯅ ꯈꯪꯕ
ꯎꯝ ꯑꯗꯨꯒꯨꯝꯕꯗꯤ ꯂꯥꯏꯅ ꯌꯥꯝ ꯐꯪꯒꯅꯤꯗ
ꯈꯪꯗꯦ ꯃꯥꯒꯤ ꯅꯨꯄꯤꯕꯨ ꯂꯨꯅ ꯇꯧꯕ ꯑꯗꯨꯝ ꯂꯩꯗꯅ
ꯑ
ꯈꯣꯏ ꯅꯨꯄꯤꯁꯤꯡꯅꯗꯤ ꯅꯨꯄꯥꯁꯦ ꯒ꯭ꯌꯥꯟ ꯇꯥꯗꯦ ꯑꯗꯨꯅ ꯅꯨꯄꯤꯁꯤꯡꯁꯨ ꯋꯥꯏ ꯍꯥꯏꯅꯩꯌꯦꯕ
ꯎꯝ
ꯍꯌꯦꯡꯋꯥꯏ ꯎꯝ ꯂꯨꯍꯣꯕꯩ ꯃꯇꯝꯅꯀꯣ
ꯑꯗꯨ ꯅꯨꯄꯤ ꯈꯣꯏꯁꯨ ꯒ꯭ꯌꯥꯟ ꯇꯥꯗ꯭ꯔꯗꯤ ꯅꯨꯄꯥ ꯈꯣꯏꯁꯨ ꯋꯥꯕꯅꯤꯗ
ꯍꯣꯏ ꯑꯅꯤꯃꯛꯗꯤ ꯑꯗꯨꯝ ꯈꯪꯉꯦꯖ
ꯎꯝ
ꯍꯣꯏ ꯁꯛ ꯐꯖꯕ ꯊꯤꯕ ꯌꯦꯡꯅꯤꯗ ꯑꯗꯨꯝ ꯒ꯭ꯌꯥꯟ ꯇꯥꯅꯀꯣ ꯑꯩꯈꯣꯏꯕꯨ ꯂꯨꯅ ꯇꯧꯒꯗꯧꯕꯗꯣ